ꯍꯜꯂꯣ
ꯇꯥꯕꯔꯣ ꯇꯥꯕꯔꯣ
ꯇꯥꯏ ꯇꯥꯏ
ꯑꯣ ꯀꯩꯗꯧꯔꯝꯃꯤꯅꯣ ꯀꯩꯗꯧꯅꯣ
ꯁꯨꯝ ꯆꯥꯛ ꯇꯂꯄꯒꯤ ꯍꯥꯥꯡꯆꯤ ꯂꯥꯡꯉꯝꯃꯤ
ꯀꯩ ꯀꯩ ꯌꯦꯟꯖꯥꯡ ꯆꯥꯔꯒꯦ
ꯎꯝ ꯏꯝ ꯀꯧꯇꯥ ꯉꯥ ꯊꯣꯡꯕ ꯆꯥꯔꯦ ꯇꯤꯟ ꯐꯤꯁ
ꯑꯗꯨꯝ ꯋꯥ ꯁꯅꯥꯅꯤꯅ ꯑꯩ ꯋꯥ ꯈꯔ ꯍꯥꯏꯒꯦ
ꯎ ꯋꯥꯔꯤ ꯑꯗꯨꯝ ꯁꯥꯟꯅꯁꯤ ꯌꯥꯏ
ꯑꯩ ꯉꯁꯤ ꯋꯥꯔꯤ ꯈꯔ ꯍꯥꯏꯔꯛꯒꯦꯗꯕ ꯄꯨꯡꯒꯥ ꯋꯥꯔꯤꯒꯤ ꯃꯇꯥꯡꯗ ꯋꯥꯔꯤ ꯈꯔ ꯁꯥꯔꯛꯀꯦꯕ
ꯎ ꯀꯩ ꯑꯗꯨꯝꯕ ꯋꯥꯔꯤꯗꯣ ꯈꯔ ꯂꯤꯔꯛꯎꯅꯦ ꯏꯕꯣ ꯇꯥꯕ ꯅꯨꯡꯉꯥꯏꯗꯧꯕ ꯐꯨꯡꯒꯥ ꯐꯨꯡꯒꯥ ꯋꯥꯔꯤꯒꯨꯝꯕ ꯊꯥꯏꯅ ꯊꯥꯏꯅꯒꯤ ꯑꯩꯈꯣꯏ ꯃꯅꯤꯄꯨꯔꯤꯒꯤ ꯑꯣꯏꯕ ꯋꯥꯔꯤ ꯈꯔ ꯂꯤꯔꯧꯅꯦꯍꯦ
ꯍꯣꯏꯅꯦ ꯍꯅꯦ ꯄꯨꯡꯒꯥ ꯃꯔꯤꯒꯤ ꯃꯇꯥꯡꯗ ꯋꯥꯔꯤ ꯈꯔ ꯂꯦꯞꯀꯌꯨ
ꯎꯝ
ꯐꯨꯡꯒꯥ ꯋꯥꯔꯤ ꯑꯩ ꯍꯧꯔꯛꯑꯒꯦ ꯈꯣꯂꯤꯕ ꯑꯝ ꯇꯥꯕ ꯌꯥꯎꯕ ꯅꯠꯇ꯭ꯔꯣ ꯑꯩꯅꯥ ꯉꯥꯡꯉꯤꯁꯦ ꯑꯗꯨꯝ ꯐꯖꯅ
ꯌꯥꯏꯌꯦ ꯌꯥꯝꯝ ꯊꯤꯅꯦ ꯌꯥꯌꯦ
ꯑꯣꯀꯦ ꯑꯣꯀꯦ ꯑꯩꯗ ꯍꯧꯔꯛꯑꯒꯦ ꯑꯗꯨꯗꯤ ꯐꯨꯡꯒꯥ ꯋꯥꯔꯤ ꯍꯥꯏꯕꯁꯤ ꯃꯅꯤꯄꯨꯔꯤꯒꯤ ꯀꯜꯆꯔ ꯑꯃꯗꯤ ꯇ꯭ꯔꯦꯗꯤꯁꯟꯗ
ꯅꯪ ꯊꯨꯝꯕꯜꯂꯦ ꯍꯥꯏꯕ ꯅꯪ ꯑꯗꯨ ꯉꯥꯡꯉꯤꯗꯨ ꯁꯩꯔꯦꯡ ꯊꯤꯕ ꯃꯥꯜꯂꯦ ꯍꯥꯏꯕ
ꯁꯤ ꯉꯥꯡꯉ ꯑꯦꯛꯁꯄ꯭ꯂꯦꯟ ꯇꯧ ꯇꯧꯈꯤꯁꯤꯅꯦ
ꯑꯣ ꯍꯣꯏ ꯍꯣꯏ ꯍꯣꯏ ꯍꯣꯏ ꯑꯩꯅ ꯁꯣꯏꯕꯅꯦ ꯍꯥꯏꯔꯣ ꯍꯥꯏꯔꯣ
ꯍꯣꯏꯅꯦ ꯌꯥꯝꯅ ꯃꯅꯤꯄꯨꯔꯒꯤ ꯌꯥꯝꯅ ꯐꯨꯡꯒꯥ ꯋꯥꯔꯤꯁꯦ ꯌꯥꯝꯅ ꯃꯅꯤꯄꯨꯔꯒꯤ ꯑꯣꯏꯅ ꯌꯥꯝꯅ ꯃꯔꯨ ꯑꯣꯏꯕ ꯊꯥꯏꯅꯒꯤ ꯆꯠꯅꯕꯤ ꯅ ꯃꯔꯤ ꯌꯥꯝꯅ ꯂꯩꯅꯕ
ꯆꯅꯕꯤ ꯏꯕꯥꯅꯤꯒꯤ ꯀꯣꯜ ꯔꯦꯀꯣꯔꯠꯁꯦ ꯂꯩꯔꯝꯗꯔꯤ ꯃꯣꯏꯅ ꯇꯥꯔꯀꯥꯟꯗ ꯀꯔꯤ ꯍꯥꯏꯅ ꯂꯥꯏꯔꯤꯛ ꯇꯛꯅ ꯂꯩꯔꯤ ꯍꯥꯏꯔꯝꯗꯣꯏꯅꯤ
ꯑꯦ ꯑꯗꯨꯁꯨ ꯃꯣꯏ ꯀꯥꯏꯅꯕꯒꯤ ꯋꯥꯔꯤꯗꯨ ꯃꯍꯨꯠꯇ ꯏꯕꯥꯏꯅꯤ ꯂꯥꯏꯔꯤꯛ ꯇꯥꯛꯅꯕꯁꯤꯅ ꯐꯠꯇ꯭ꯔꯣ ꯂꯥꯏꯔꯤꯛ ꯇꯥꯛꯅ ꯂꯩꯔꯦꯅ ꯍꯥꯏꯔꯕꯗ ꯂꯥꯏꯔꯤꯛ ꯇꯥꯛꯅꯕ ꯌꯥꯎꯔꯦꯅ ꯍꯥꯏꯔꯛꯇꯣꯏꯅꯤ ꯌꯦꯡꯉꯨꯀꯣ
ꯑꯩꯈꯣꯏꯒꯤ ꯀꯜꯆꯔ ꯑꯃꯗꯤ ꯇ꯭ꯔꯦꯗꯤꯁꯟꯒꯤ ꯌꯥꯝꯅ ꯃꯔꯨꯑꯣ ꯑꯣꯏꯕ ꯃꯔꯨꯑꯣꯏꯕ ꯁꯔꯨꯛ ꯃꯈꯜ ꯁꯔꯨꯛ ꯑꯃꯅꯤ ꯐꯨꯡꯒꯥ ꯋꯥꯔꯤ ꯍꯥꯏꯕꯁꯤ ꯃꯁꯤꯒꯤ ꯃꯔꯨꯝꯗ ꯃꯈꯥꯗ ꯅꯨꯄꯤ ꯑꯉꯥꯡ ꯅꯨꯄꯤ ꯅꯨꯄꯥ ꯑꯉꯥꯡ ꯈꯠꯅꯕ ꯈꯥꯝꯖꯤꯟꯕ ꯌꯥꯕ ꯄꯣꯏꯟ ꯈꯔ ꯄꯤꯔꯤ
ꯑꯥ
ꯐꯨꯡꯒ ꯋꯥꯔꯤꯅ ꯑꯩꯈꯣꯏꯒꯤ ꯃꯅꯤꯄꯨꯔꯗꯨꯗ ꯂꯩꯔꯤꯕ ꯏꯃꯨꯡ ꯈꯨꯗꯤꯡꯃꯛꯀꯤ ꯑꯉꯥꯡ ꯅꯨꯕꯤ ꯅꯨꯄꯤ ꯅꯨꯄꯥ ꯁꯤꯡ ꯈꯠꯅ ꯆꯩꯅꯔꯛꯄ ꯃꯇꯝꯗ
ꯀꯩꯗꯧꯔꯕ
ꯈꯠꯟ ꯆꯩꯅꯕꯥꯌꯦ ꯁꯣꯏ ꯂꯩꯔꯤꯕ ꯅꯨꯄꯤ ꯑꯉꯥꯡ ꯑꯉꯥꯡ ꯅꯨꯕꯤꯁꯤꯡꯅ ꯌꯥꯝꯅ ꯈꯟꯖꯤꯟꯕꯗ ꯃꯔꯨ ꯑꯣꯏꯕ ꯃꯔꯨ ꯃꯔ ꯑꯃꯅꯤ
ꯃꯨꯁꯥꯖꯦ ꯌꯥꯗ
ꯐꯨꯡꯒ ꯋꯥꯔꯤ ꯑꯁꯤ ꯃꯅꯤꯄꯨꯔꯒꯤ ꯏꯇꯤꯍꯥꯁꯀ ꯌꯥꯝꯅ ꯃꯔꯤ ꯂꯩꯅꯕ ꯋꯥꯔꯤ ꯃꯈꯜ ꯑꯃꯅꯤ ꯃꯁꯤ ꯐꯨꯡꯒꯥ ꯋꯥꯔꯤꯁꯤꯡꯒꯤ ꯐꯨꯡꯒꯥ ꯋꯥꯔꯤ ꯍꯥꯏꯕꯁꯤ ꯀꯔꯤꯅꯣ ꯍꯥꯏꯕꯗꯨ ꯁꯟꯗꯣꯛꯅ ꯈꯔ ꯍꯥꯏꯖꯔꯛꯀꯦ ꯑꯩꯗꯣ ꯐꯨꯡꯒꯥ ꯍꯥꯏꯕꯁꯤ ꯐꯨꯡꯒꯥ ꯍꯥꯏꯕꯁꯤꯀꯣ ꯐꯨꯡꯒꯥ ꯋꯥꯍꯩꯁꯦ ꯃꯅꯤ
ꯄꯨꯅ
ꯐꯨꯡꯒꯥ ꯍꯥꯏꯕ ꯋꯥꯔꯤꯁꯦ ꯃꯩꯇꯩꯒꯤ ꯌꯨꯝꯒꯤ ꯃꯩ ꯍꯧꯕ ꯃꯩ ꯍꯧꯕ ꯃꯐꯝ ꯑꯃꯅꯤ ꯃꯩꯇꯩꯒꯤ ꯌꯨꯝꯒꯤ ꯃꯩ ꯍꯧꯕ ꯃꯐꯝ ꯑꯗꯨ ꯐꯨꯡꯗꯥ ꯍꯥꯏꯅ ꯈꯪꯅꯩ ꯋꯥꯔꯤ ꯍꯥꯏꯕꯁꯤꯅ ꯏꯁꯇꯣꯔꯤ ꯋꯥꯔꯤ ꯃꯈꯜ ꯑꯃꯅꯤ ꯋꯥꯔꯤ ꯍꯥꯏꯕꯁꯤ ꯏꯁꯇꯣꯔꯤꯅꯤ ꯏꯁꯇꯣ
ꯋꯥꯗ ꯂꯩꯔꯦ ꯂꯩꯔꯦ ꯌꯦꯠꯂ ꯌꯦꯠꯂ ꯀꯥꯕ ꯎꯔꯤꯗꯨꯕꯨ ꯋꯥꯔꯤ ꯀꯧꯋꯦ ꯀꯥꯏꯅ ꯇꯧꯕꯗꯣ ꯍꯥꯏꯐꯦ ꯍꯥꯏꯖꯤꯜꯂꯨꯅꯦ
ꯅꯠꯇꯦ ꯅꯠꯇꯦ ꯑꯗꯨ ꯅꯡꯅ ꯍꯥꯏꯔꯤꯗꯨ ꯂꯥꯟꯂꯤ ꯐꯨꯪꯒꯥ ꯑꯃꯁꯨꯡ ꯋꯥꯔꯤ ꯑ ꯅꯨꯃꯤꯗꯥꯡ ꯆꯥꯛ ꯊꯣꯡꯕ ꯂꯣꯏꯔ ꯅꯨꯃꯤꯗꯥꯡ ꯆꯥꯛ ꯊꯣꯡꯕ ꯂꯣꯏꯔꯒ ꯃꯩꯍꯧꯕꯝꯒꯤ ꯃ ꯃꯐꯝꯗ ꯄꯨꯝꯅꯃꯛ ꯄꯨꯟꯅ ꯍꯅꯨꯕꯤꯁꯤꯡꯗ ꯑꯉꯥꯡꯁꯤꯡꯗ ꯋꯥꯔꯤ ꯂꯤꯕꯒꯤ ꯆꯠ ꯊꯥꯏꯅꯗꯒꯤ ꯆꯠꯅꯔꯛꯂꯕ ꯋꯥꯔꯤ ꯂꯤꯕꯒꯤ ꯊꯥꯏꯅꯗꯤ ꯑꯃ ꯆꯥꯛ ꯆꯥꯛꯆꯥ ꯇꯣꯛꯂꯕ ꯃꯇꯨꯡꯗ ꯃ ꯃ ꯃꯁꯨ ꯃꯕꯣꯛ ꯃꯄꯨꯁꯤꯡꯅ ꯃꯁꯨꯁꯤꯡꯕꯨ ꯐꯨꯡꯒꯥꯒꯤ ꯅꯥꯀꯟ ꯅꯥꯀꯟꯗ ꯏꯌꯥꯝꯅ ꯐꯨꯡꯒꯥꯒꯤ ꯑꯀꯣꯏꯕꯗ ꯐꯝꯍꯟꯗꯨꯅ ꯋꯥꯔꯤ ꯂꯤꯕꯒꯤ ꯆꯠꯅꯕꯤ ꯑꯃ ꯂꯩꯔꯛꯏ ꯃꯁꯤꯕꯨꯅꯤ ꯐꯨꯡꯒꯥ ꯋꯥꯔꯤ ꯍꯥꯏꯁꯦ ꯍꯧꯖꯤꯛ ꯌꯥꯝꯅ
ꯑꯣ ꯑꯩ
ꯃꯔꯨ ꯑꯣꯏꯕ ꯐꯨꯡꯒꯧ ꯋꯥꯔꯤꯒꯤ ꯃꯔꯨꯑꯣꯏꯕ ꯑꯩꯅ ꯍꯥꯏ ꯇꯥꯕꯤꯕ ꯅꯠꯇ꯭ꯔꯣꯗꯨꯝ
ꯇꯥꯏꯌꯦ ꯇꯥꯏ
ꯐꯨꯡꯒ ꯋꯥꯔꯤꯒꯤ ꯌꯥꯝꯅ ꯃꯔꯨ ꯑꯣꯏꯕ ꯄꯔꯥ ꯍꯥꯏꯔꯒꯗꯤ ꯐꯨꯡꯒ ꯋꯥꯔꯤꯅ ꯃꯅꯤꯄꯨꯔꯤꯒꯤ ꯃꯅꯤꯄꯨꯔꯗ ꯂꯩꯔꯤꯕ ꯃꯤꯄꯨꯝ ꯈꯨꯗꯤꯡꯃꯛꯇ ꯏꯃꯨꯡ ꯏꯃꯨꯡ ꯈꯨꯗꯤꯡꯃꯛ ꯃꯤꯄꯨꯝ ꯈꯨꯗꯤꯡꯃꯛꯇ ꯌꯥꯝꯅ ꯀꯥꯟꯅ ꯀꯥꯟꯅꯔꯕ ꯄꯥꯎꯇꯥꯛ ꯀꯌꯥ ꯑꯃ ꯄꯤꯔꯤ ꯑꯗꯨꯁꯤꯡꯗꯣ ꯑꯩ ꯈꯔ ꯑꯗꯨꯒꯤ ꯃꯔꯝꯗ ꯁꯟ ꯗꫭꯛꯅ ꯈꯔ ꯋꯥꯍꯩ ꯈꯔꯇ ꯍꯥꯏꯖꯔꯛꯀꯦ ꯐꯨꯡꯒ ꯋꯥꯔꯤꯒꯤ ꯌꯥꯝꯅ ꯃꯔꯨ ꯑꯣꯏꯕ ꯄꯨꯛꯅꯤꯡ ꯂꯧꯁꯤꯡꯅ ꯑꯣꯏꯕ ꯌꯥꯎꯕ ꯍꯥꯏꯒꯗꯤ ꯋꯥꯔꯤꯁꯤꯡ ꯑꯁꯤꯅ ꯑꯉꯥꯡꯁꯤꯡꯗ ꯑꯐꯕ ꯐꯠꯇꯕ ꯋꯥꯔꯤꯁꯤꯡ ꯐꯨꯡꯒꯥ ꯋꯥꯔꯤꯁꯤꯡ ꯑꯁꯤꯅ ꯑꯉꯥꯡꯁꯤꯡꯗ ꯑꯉꯥꯡ ꯍꯥꯏꯕꯗꯤ ꯄꯣꯛꯄꯗ ꯉꯥꯏꯔꯤꯕ ꯑꯐꯕ ꯐꯠꯇꯕ ꯀꯔꯤꯅꯣ ꯈꯪꯕ ꯉꯝꯗ꯭ꯔꯤꯕ ꯑꯉꯥꯡ ꯑꯉꯥꯡꯁꯤꯡꯗ ꯂꯤꯕ ꯑꯩꯈꯣꯏꯅ ꯐꯨꯡꯒꯥ ꯋꯥꯔꯤꯁꯤ ꯂꯤꯕ ꯃꯇꯝꯗ ꯑꯐꯕꯅ ꯀꯔꯤꯅꯣ ꯐꯠꯇꯕꯅ ꯀꯔꯤꯅꯣ ꯍꯥꯏꯅ ꯇꯥꯛꯄ ꯑꯍꯥꯟꯕ ꯇꯥꯛꯄꯤ ꯑꯗꯨꯗ ꯅꯠꯇꯅ ꯑꯩꯈꯣꯏꯅ ꯆꯦꯟ ꯅꯨꯡꯉꯥꯏꯅ ꯆꯥꯎꯕ ꯑꯃꯁꯨꯡ ꯃꯤꯅꯨꯡꯁꯤ ꯂꯩꯕ ꯁꯤꯡꯒꯤ ꯋꯥꯔꯤ ꯀꯌꯥ ꯑꯃ ꯑꯉꯥꯡꯗ ꯇꯥꯛꯄꯤ ꯇꯝꯕꯤꯔꯤ ꯄꯨꯛꯆꯤꯡ ꯆꯥꯎꯒꯗꯕꯅꯤ ꯈꯣꯠꯀꯗꯕꯅꯤ ꯃꯤꯕꯨ ꯇꯦꯡꯕꯥꯡꯒꯗꯕꯅꯤ ꯈꯣꯠꯀꯗꯕꯅꯤ ꯑꯗꯨꯒꯤ ꯑꯗꯨꯗ ꯅꯠꯇꯅ ꯊꯥꯏꯅꯒꯤ ꯏꯄꯥ ꯏꯄꯨ ꯑꯩꯈꯣꯏꯅ ꯂꯩꯔꯤ ꯂ ꯑꯩꯈꯣꯏꯅ ꯂꯥꯏꯒ ꯃꯤꯒ ꯂꯩꯒ ꯇꯥꯏꯔꯤ ꯃꯇꯝꯗ
ꯃꯇꯝꯗ
ꯃꯇꯝꯊꯒꯤ ꯋꯥꯔꯤꯁꯤꯡ
ꯃꯅꯤꯄꯨꯔꯤꯒꯤ ꯂꯥꯏꯔꯦꯟ ꯂꯩꯃꯔꯦꯜ ꯂꯩꯔꯦꯝꯃ ꯂꯥꯏꯇꯤꯟ ꯕꯨꯠꯀꯤ ꯋꯥꯔꯤ ꯃꯍꯧꯁꯥꯒ ꯑꯣꯏꯕ
ꯃꯍꯧꯁꯥꯒꯤ ꯑꯣꯏꯕ ꯃꯔꯤ ꯂꯩꯅꯕ ꯋꯥꯔꯤꯁꯤꯡ ꯑꯁꯤꯕꯨ ꯑꯁꯤꯁꯤꯡꯁꯨ ꯂꯩꯔꯤ ꯋꯥꯔꯤꯩꯁꯤꯡꯁꯨ ꯂꯩꯔꯤ ꯑꯗꯨ ꯑꯗꯨꯗ ꯁꯤꯒꯤ ꯃꯈꯥ ꯇꯥꯔꯛꯄꯗ ꯐꯨꯡꯒꯥ ꯋꯥꯔꯤꯒꯤ ꯃꯅꯨꯡ ꯆꯟꯅ ꯂꯩꯕ ꯁꯥꯒꯤ ꯋꯥꯔꯤ ꯑꯃꯁꯨ ꯂꯩꯔꯤ ꯀꯩꯕꯤ ꯀꯩꯔꯣꯏꯕ ꯅꯠꯇ꯭ꯔꯒ ꯍꯟꯗꯨꯕ ꯍꯟꯗꯨꯕꯤ ꯄꯥꯟ ꯊꯥꯕ ꯑꯁꯤꯅꯤ ꯂꯩꯩꯕꯤ ꯀꯣꯏꯔꯣꯏꯕ ꯑꯃꯗꯤ ꯍꯅꯨꯕꯤ ꯑ ꯍꯅꯨ ꯏꯗꯨ ꯄꯥꯟꯊꯥꯕ ꯍꯥꯏꯕ ꯋꯥꯔꯤ ꯑꯁꯤ ꯁꯥ ꯃꯅꯤꯄꯨꯔ ꯎꯝꯦ ꯂꯝꯂꯛꯇ ꯂꯩꯕ ꯁꯥꯁꯤꯡꯒꯤ ꯑꯣꯏꯕ ꯋꯥꯔꯤ ꯃꯈꯜ ꯑꯃꯅꯤ ꯀꯔꯤ ꯀꯔꯣꯏꯕ ꯍꯥꯏꯕꯁꯤꯅ ꯀꯩ ꯑꯃꯁꯨꯡ ꯃꯤꯑꯣꯏꯕ ꯀꯩꯅ ꯃꯤ ꯑꯣꯟꯕ ꯒꯤ ꯃꯔꯝꯗ ꯍꯥꯏꯕ ꯋꯥ ꯍꯥꯏꯕ ꯋꯥꯔꯤ ꯍꯥꯏꯕ ꯋꯥꯔꯤ ꯃꯈꯜꯂꯝ ꯑꯃꯅꯤ ꯑꯗꯨꯒ ꯍꯅꯨꯕ ꯍꯅꯨꯕ ꯄꯥꯟ ꯊꯥꯕ ꯍꯥꯏꯕꯁꯤꯅ ꯃꯤꯑꯣꯏꯕ ꯑꯃꯁꯨꯡ ꯌꯣꯡꯁꯤꯡꯒꯤꯒꯒꯤ ꯃꯔꯛꯇ ꯊꯣꯛꯈꯤꯕ ꯋꯥꯔꯤꯁꯤꯡ ꯋꯥꯔꯤ ꯃꯈꯜ ꯑꯃꯅꯤ ꯑꯗꯨꯒ ꯑꯩꯈꯣꯏꯒꯤ ꯆꯠꯅꯕꯤꯒꯤ ꯈ꯭ꯋꯥꯏꯗꯒꯤ ꯃꯔꯨꯏꯕ ꯍꯥꯏꯔꯒꯗꯤ ꯃꯁꯤꯗ ꯂꯥꯏꯔꯤꯛꯇ ꯏꯟꯅꯕ ꯅꯠꯇꯅ ꯃꯃꯥ ꯃꯄꯥꯗꯒꯤ ꯃꯆꯥ ꯃꯁꯨ ꯃꯈꯨꯠ ꯃꯇꯥꯡ ꯆꯅ ꯆꯠꯅꯔꯤꯕ ꯑꯣꯔꯦꯜ ꯂꯤꯇꯔꯦꯆꯔ ꯑꯗꯨꯕꯨꯅꯤ ꯃꯁꯤ ꯁꯤꯗ ꯂꯥꯏꯔꯤꯛꯇ ꯌꯥꯎꯗꯕꯗ ꯑꯩꯈꯣꯏꯒꯤ ꯖꯦꯅꯦꯔꯦꯁꯟ ꯖꯦꯅꯦꯔꯦꯁꯟ ꯀ ꯁꯔꯨꯟ ꯁꯔꯨꯣꯟ ꯋꯥꯔꯤ ꯂꯤꯅꯕꯒꯤ ꯌꯥꯝꯅ ꯃꯔꯨ ꯑꯣꯏꯕ ꯐꯦꯃꯤꯂꯤ ꯏꯃꯨꯡ ꯃꯅꯨꯡꯒꯤ ꯌꯥꯝ ꯅꯨꯡꯁꯤꯅꯕ ꯏ ꯂꯤꯄꯨꯜ ꯑꯃ ꯌꯥꯎꯔꯤ ꯃꯁꯤꯅ ꯑꯩꯈꯣꯏ ꯃꯅꯤꯄꯨꯔꯤꯒꯤ ꯃꯅꯤꯄꯨꯔꯒꯤ ꯁꯛꯇꯝꯁꯨ ꯃꯌꯥꯝꯗ ꯃꯁꯛ ꯇꯥꯛꯂꯤ ꯑꯗꯨꯒ ꯈ꯭ꯋꯥꯏꯗꯒꯤ ꯃꯔꯨꯑꯣꯏꯕ ꯑꯩꯈꯣꯏꯒꯤ ꯋꯥꯔꯤꯁꯤꯡꯒꯤ ꯃꯔꯛꯇ ꯈ꯭ꯋꯥꯏꯗꯒꯤ ꯌꯥꯝꯅ ꯌꯥꯝꯅ ꯄꯥꯝꯅꯕ ꯄꯥꯝꯅ ꯇꯥꯅꯔꯤꯕ
ꯇꯥꯅꯔꯤꯕ꯭ꯔꯣ
ꯋꯥꯔꯤꯁꯤꯡ ꯈꯔ ꯍꯥꯏꯖꯔꯛꯀꯦ ꯑꯍꯥꯟꯕꯗ ꯀꯩꯕꯤ ꯀꯣꯏꯔꯣꯏꯕ ꯀꯩꯕꯤ ꯀꯣꯏꯔꯣꯏꯕ ꯍꯥꯏꯕꯁꯤ ꯃꯤ ꯃꯤꯗ ꯀꯩꯒꯤ ꯃꯀꯣꯛ ꯄꯥꯟꯕ ꯑꯃꯗꯤ ꯅꯨꯄꯤ ꯑꯃꯒꯤ ꯃꯔꯝꯗ ꯑꯣꯏꯕ ꯋꯥꯔꯤꯅꯤ ꯃꯊꯪꯗ ꯁꯟꯗ꯭ꯔꯦꯝꯕꯤ ꯆꯩꯁꯥ ꯁꯟꯗ꯭ꯔꯕꯤꯁꯤ ꯁꯥꯕꯁꯤ ꯄꯣꯛꯇꯕꯤ ꯄꯣꯛꯇꯕꯤ ꯃꯃꯥ ꯑꯃꯗꯤ ꯗ ꯄꯣꯛꯃꯤꯟꯅꯗꯕꯤ ꯃꯆꯟꯅꯨꯄꯤꯒꯤ ꯃꯔꯝꯗ ꯑꯣꯏꯕ ꯋꯥꯔꯤ ꯃꯈꯜ ꯑꯃꯅꯤ ꯑꯗꯨꯒ ꯑꯔꯣꯏꯕꯗ ꯍꯟꯗꯨꯕ ꯍꯟꯗꯨꯕꯤ ꯄꯥꯟ ꯊꯥꯕ ꯍꯥꯏꯕꯁꯤꯅ ꯂꯧꯁꯤꯡꯒꯤ ꯃꯔꯝꯗ ꯑꯣꯏꯕ ꯌꯥꯝꯅ ꯅꯣꯛꯅꯤꯡꯕ ꯋꯥꯔꯤ ꯃꯈꯜ ꯑꯃꯅꯤ ꯑꯗꯨꯕꯨ ꯍꯧꯖꯤꯛ ꯍꯧꯖꯤꯛꯀꯤ ꯃꯇꯝꯗ ꯕꯤꯒ꯭ꯌꯥꯟꯒꯤ ꯊꯥꯛꯅ ꯆꯥꯎꯈꯠꯂꯕ ꯃꯇꯝꯁꯤꯗ ꯃꯇꯝ ꯑꯣꯏꯔꯦ ꯑꯗꯨꯕꯨ ꯐꯨꯡꯒꯥ ꯋꯥꯔꯤ ꯆꯤꯡꯒꯤ ꯌꯥꯝꯅ ꯃꯔꯨ ꯑꯣꯏꯕꯗꯤ ꯑꯗꯨꯃꯛ ꯂꯩꯔꯤ ꯕꯤꯒ꯭ꯌꯥꯟꯒꯤ ꯊꯥꯛꯅ ꯌꯥꯝꯅ ꯆꯥꯎꯈꯠꯄ ꯇꯥꯔꯒꯁꯨ ꯐꯨꯡꯒꯥ ꯋꯥꯔꯤ ꯒꯤ ꯌꯥꯝꯅ ꯃꯔꯨ ꯑꯣꯏꯕ ꯗꯤ ꯍꯧꯖꯤꯛꯐꯥꯎ ꯃꯥꯡꯗꯅ ꯂꯩꯔꯤ ꯍꯥꯏꯕꯅꯤ ꯗꯤꯖꯤꯇꯦꯜ ꯄ꯭ꯂꯦꯠꯐꯣꯝ ꯁꯤꯡꯗ ꯐꯨꯡꯒꯥ ꯋꯥꯔꯤꯁꯤꯡꯕꯨ ꯔꯦꯀꯣꯔꯠ ꯇꯧꯗꯨꯅ ꯊꯝꯕꯅ ꯑꯩꯈꯣꯏꯒꯤ ꯆꯠꯅꯕꯤꯁꯤꯡꯕꯨ ꯄ꯭ꯔꯤꯖꯥꯕ ꯇꯧꯕ ꯉꯥꯛꯄꯤ ꯁꯦꯟꯕꯤꯕꯅꯤ ꯍꯥꯏꯅ ꯂꯧꯅ ꯂꯧꯅꯔꯤ ꯑꯗꯨꯅ ꯃꯇꯥꯡ ꯑꯁꯤꯗ ꯉꯁꯤꯒꯤꯗꯤ ꯋꯥꯔꯤ ꯑꯁꯤ ꯂꯣꯏꯁꯤꯟ ꯖꯔꯒꯦ ꯇꯥꯕꯤꯕꯔ
ꯇꯥꯏꯌꯦ ꯇꯥꯏ ꯇꯥꯏꯌꯦ ꯇꯥꯏꯌꯦ ꯇꯥꯏꯌꯦ ꯇꯥꯏꯌꯦ
ꯑꯩꯅ ꯉꯥꯡꯉꯦ ꯑꯗꯨꯝꯩ ꯃꯌꯦꯛ ꯁꯦꯡꯅ ꯇꯥꯕ ꯅꯠꯇ꯭ꯔꯣ
ꯃꯌꯦꯛ ꯁꯦꯡꯅ ꯑꯗꯨꯝ ꯇꯥꯏꯑꯦ
ꯑꯣ ꯌꯥꯝ ꯅꯨꯡꯉꯥꯏꯖꯔꯦ ꯑꯗꯨꯗꯤ ꯉꯁꯤꯗꯤ ꯃꯇꯥꯡ ꯑꯃ ꯁ꯭ꯋꯥꯏꯗ ꯂꯣꯏꯁꯤꯟ ꯊꯝꯖꯔꯒꯦ ꯃꯊꯪ ꯑꯃꯨꯛ ꯃꯊꯪ ꯀꯣꯜ ꯇꯧꯖꯔꯛꯀꯦ
ꯎꯝ ꯉꯥꯏꯍꯛ ꯂꯩꯔꯥ ꯑꯩ ꯑꯃꯨꯛ ꯇꯧꯔꯛꯀꯦ
ꯍꯣꯏꯣ ꯑꯩ ꯑꯗꯨꯅꯨꯡ ꯉꯥꯏꯖꯔꯧꯦ